ꯑ
ꯇꯥꯕ꯭ꯔꯥ
ꯇꯥꯕ꯭ꯔꯣ
ꯇꯥꯔꯕ
ꯇꯥꯔꯦ ꯇꯥꯔꯦ
ꯑꯁꯃꯗꯃ ꯅ ꯇꯥꯏ ꯅꯥ ꯄꯪꯕ ꯑꯅꯤ ꯁꯥꯟꯅꯕꯗꯨ ꯉꯥꯏꯔꯦꯍꯦ
ꯇꯥꯔꯕ ꯍꯧꯖꯤꯛꯇꯤ ꯐꯖꯅ
ꯇꯥꯔꯦ ꯇꯥꯔꯦ ꯀꯗꯥꯝꯅꯣ
ꯑꯩꯔꯣ ꯇꯨꯏꯁꯟ ꯁꯨꯝ ꯇꯧꯔꯝꯕꯅꯤꯗ ꯁ ꯌꯥꯝ ꯂꯥꯡꯉꯦ ꯀꯥꯏꯗꯅꯣ
ꯑꯣ ꯇꯨꯏꯁꯟ ꯑꯉꯥꯡ ꯀꯌꯥ ꯀꯌꯥꯝ ꯇꯧꯔꯤꯅꯣ
ꯃꯣꯏ ꯑꯅꯤ ꯈꯛꯇꯅꯤꯗ ꯁꯨꯝ ꯗꯥꯎꯔꯝꯒꯦ
ꯎꯝ ꯐꯩ ꯐꯩ ꯑꯗꯨꯃ ꯑꯗꯨꯃꯥꯏꯅ ꯀꯩꯅꯣ ꯇꯧꯕꯁꯦ ꯐꯩ
ꯎꯝ
ꯐ꯭ꯔꯤꯗ ꯂꯩꯗꯧ ꯁꯔꯨꯛ ꯅꯠꯇ꯭ꯔꯥ
ꯃꯥꯅꯦ ꯃꯥꯅꯦ ꯆꯤꯡ ꯂꯩꯕꯥꯛ ꯆꯤꯡ ꯂꯩꯕꯥꯛ ꯍꯥꯏꯔ ꯃꯤꯅ ꯐꯦꯁꯕꯨꯛꯇ ꯆꯤꯡ ꯂꯩꯕꯥꯛ ꯀꯌꯥꯝ ꯆꯥꯅꯩꯌꯦ ꯑꯗꯨꯕꯨ ꯆꯥꯌꯖꯥꯠꯂꫭ
ꯌꯥꯕꯅꯦ
ꯌꯥꯏꯌꯦ ꯑꯗꫭ ꯑꯥ
ꯂꯣꯏꯅ ꯆꯥꯕ ꯌꯥꯕꯗꯤ ꯅꯠꯇꯕ ꯃꯥꯜꯂꯦꯕꯀꯣ ꯑꯩꯈꯣꯏꯒꯤ ꯃꯥꯒꯤ ꯅꯨꯡꯗꯣ ꯃꯈꯜ ꯂꯩ ꯃꯥꯜꯂꯦꯕ ꯆꯥꯕ ꯌꯥꯕ
ꯑꯥ ꯂꯩꯕꯥꯛꯇꯁꯨ
ꯑꯗꯣ ꯃꯁꯛꯇꯣ ꯑꯩꯈꯣꯏꯅ ꯍꯦꯛꯇ ꯎꯕꯗ ꯈꯪꯒꯗ꯭ꯔꯣꯅ ꯀꯃꯥꯏꯅ ꯍꯥꯏꯗꯤ ꯀꯃꯥꯏꯅꯒ ꯇꯧꯖꯥꯠꯅꯣ
ꯑꯩꯈꯣꯏꯒꯤ ꯆꯤꯡ ꯂꯩꯕꯥꯛꯀꯤ ꯃꯆꯨꯗꯨꯗꯤ ꯍꯥꯏꯐꯦꯠ ꯆꯪꯉꯒꯅꯦ ꯑꯩꯈꯣꯏꯒꯤ ꯅꯨꯡꯒꯤ ꯇꯥꯏꯞꯁꯨ ꯇꯧꯕꯗꯧꯅ ꯇꯧꯕꯅꯦꯕ
ꯎꯝ
ꯑꯩꯈꯣꯏꯒꯤ ꯅꯨꯡ ꯃꯆꯦꯛ ꯑꯩꯈꯣꯏꯒꯤ ꯆꯤꯡ ꯂꯩꯕꯥꯛ ꯃꯔꯛꯇ ꯌꯥꯎꯕ ꯈꯔꯗꯤ ꯀꯜꯂꯞ ꯇꯧꯔꯒ ꯊꯨꯗꯦꯛꯄꯗꯤ ꯌꯥꯕꯤ ꯑꯃꯥ ꯌꯥꯎꯕꯗꯣ
ꯑꯥ ꯑꯥ
ꯅꯨꯡ ꯃꯆꯦꯠ ꯑꯗꯨꯒꯨꯝꯕ ꯃꯥ ꯅꯨꯄꯤ ꯑꯃꯅꯦ
ꯑꯥ
ꯐꯣꯟꯗ ꯊꯥꯒꯠꯂꯛꯑꯦ ꯈꯪꯕ꯭ꯔꯥ ꯃꯥꯗꯤꯅꯦ ꯌꯥꯡꯀꯣꯛ ꯑꯃ ꯈꯨꯜꯂꯦ ꯑꯗꯨꯒ ꯐꯖꯅ ꯆꯥꯝꯊꯣꯛꯑ ꯅꯨꯡꯁꯥꯗ ꯐꯧꯗꯣꯛꯑꯦꯌꯦ ꯑꯗꯨꯒꯅꯦ ꯀꯗꯧ ꯀꯗꯧ ꯁꯥꯏꯔꯤꯕ ꯑꯁ ꯁꯤꯒꯤ ꯑꯣꯏꯅꯝꯕꯒꯤ ꯈꯨꯍꯥꯎꯁꯤꯗꯤꯅꯦ
ꯎꯝ ꯃꯍꯥꯎꯒ ꯂꯣꯏꯅꯦꯕ ꯑꯣꯏꯅꯝꯃꯤꯒ ꯑꯣꯏꯅꯝꯗꯦꯒꯅ
ꯑꯧ ꯑꯗꯨꯅꯦ ꯑꯩꯅ ꯍꯥꯏ ꯑꯩꯅ ꯍꯥꯏꯅꯤ ꯀꯩꯅꯣꯁꯤꯕꯨ ꯅꯨꯡ ꯂꯩꯔꯤ ꯆꯈꯥꯎꯗꯒ ꯅꯨꯡꯒ ꯂꯣꯏꯅ ꯄꯥꯛꯑꯝꯃꯅꯤ ꯑꯗꯣ ꯃꯥꯅ ꯆꯤꯡ ꯂꯩꯕꯥꯛꯇꯣ ꯀꯟꯅ ꯐꯛꯏꯉꯩꯗꯅꯦ ꯍꯅꯨꯕ ꯑꯃ ꯂꯥꯛꯑꯦ ꯈꯪꯉꯕ ꯑꯗꯣ ꯏꯕꯦꯝꯃ ꯅꯪ ꯐꯛꯏꯗꯨꯗꯤ ꯍꯥꯎꯕ ꯋꯥꯠꯀꯅꯤ ꯑꯁ꯭ꯋꯥꯏꯗ ꯂꯩꯍꯧꯕꯗꯨꯅ ꯍꯦꯟꯅ ꯍꯥꯎꯅꯤ ꯍꯥꯏꯔꯝꯃꯤ
ꯑꯍꯥꯟ ꯃꯣꯏ ꯃꯣꯏ ꯊꯥꯏꯅꯒꯤꯁꯦ ꯑꯗꯨꯝ ꯈꯪꯗꯦꯗꯥ ꯃꯈꯟ ꯃꯈꯜ ꯃꯣꯏꯅ ꯍꯦꯛ ꯇꯧꯔꯝꯕꯁꯤꯃ ꯑꯩꯈꯣꯏꯅ ꯍꯦꯛ ꯀꯩꯅꯣ ꯇꯧꯕꯗ ꯀꯤꯕ ꯑꯃ ꯐꯥꯎꯕꯗꯣ ꯇꯥꯕ꯭ꯔꯣ ꯍꯜꯂꯣ ꯍꯜꯂꯣ
ꯇꯥꯕ꯭ꯔꫭ
ꯇꯥꯔꯦ ꯇꯥꯔꯦ
ꯑꯣ ꯃꯩ ꯃꯨꯠꯈꯤꯕꯁꯤꯗ ꯅꯦꯠꯁꯦ ꯆꯞꯀꯦ ꯇꯧꯔꯤꯕꯅꯤꯅꯦ
ꯃꯨꯠꯈꯥꯔꯕꫭ ꯑꯃꯨꯛ
ꯃꯨꯠꯈ꯭ꯔꯦ ꯃꯨꯠꯈ꯭ꯔꯦ ꯐꯣꯟꯁꯨ ꯆꯥꯔꯖ ꯇꯥꯍꯧꯗ꯭ꯔꯦ
ꯀꯔꯤꯒꯤꯅꯣꯕ ꯃꯩꯁꯦ ꯍꯟꯗꯛꯁꯨ ꯌꯥꯝ ꯅꯨꯡꯉꯥꯏꯇ꯭ꯔꯤꯁꯦ ꯀꯩꯗꯧꯕꯒ ꯌꯥꯎꯔꯖꯥꯠꯅꯣ
ꯈꯪꯪꯗꯦ ꯈꯪꯗꯦ ꯀꯗꯧꯕ ꯌꯥꯎꯔꯕꯅꯣ
ꯑꯗꯩ ꯅꯨꯡꯗꯥꯡ ꯇꯥꯁꯜꯂꯛꯑꯒ ꯈꯔ ꯃꯣꯠ ꯖꯨꯠ ꯃꯦꯟ ꯑꯃ ꯆꯥꯗꯦ ꯍꯥꯏꯕꯅꯤꯗ
ꯈꯨꯣꯏꯗꯧ ꯑꯗꯨꯝ ꯁꯣꯡꯅꯤꯡꯉꯥꯏ
ꯍ ꯑ
ꯅꯣꯏꯔꯣꯝꯁꯨ ꯅꯨꯡꯉꯥꯏꯇꯕ꯭ꯔꯣ ꯃ
ꯅꯨꯡꯉꯥꯏꯇꯌꯦ ꯑꯩꯈꯣꯏꯔꯣꯝꯁꯨꯅꯦ ꯑꯁ ꯈꯪꯗꯦ ꯃꯔꯛ ꯑꯃꯗꯤ ꯌꯥꯝ ꯅꯨꯡꯉꯥꯏꯔꯝꯃꯦ ꯑꯗꯨꯒ ꯃꯔꯝꯗꯤ ꯍꯧꯖꯤꯛꯋꯥꯏꯗꯣ ꯀꯩꯗꯧꯔꯕꯅꯣ ꯈꯪꯗꯦꯕ ꯅꯨꯃꯤꯠꯁꯨ ꯄꯥꯎꯒ ꯃꯨꯠꯄ ꯌꯥꯎꯋꯦꯕ ꯃꯩꯁꯦ ꯑꯗꯨꯒ ꯀꯣꯟꯠꯅ ꯊꯦꯡꯉ ꯂꯥꯛꯄ ꯑꯗꯩ ꯑꯃꯨꯛ ꯆꯥꯡ ꯅꯥꯏ ꯂꯥꯛꯑꯦꯅ ꯇꯧꯔꯒ ꯅꯨꯡꯗꯥꯡ ꯋꯥꯏꯝ ꯁꯨꯃꯥꯏꯅ ꯃꯤꯒꯤ ꯊꯕꯛ ꯏꯟꯈꯥꯡ ꯂꯣꯏꯁꯟ ꯇꯧꯅꯕ ꯃꯇꯝ ꯆꯥꯛ ꯏꯁꯤꯡ ꯊꯣꯡꯅꯕ ꯃꯇꯝꯁꯦ ꯃꯨꯠꯈ꯭ꯔꯅꯤ ꯑꯗꯒꯤ ꯑꯃꯨꯛ ꯐꯔ ꯇꯧꯉꯩꯁꯦ ꯐꯠ ꯂꯥꯛ ꯑꯗꯨꯣꯏꯅꯦꯕ ꯑꯗ ꯑꯁ ꯃꯩ ꯂꯥꯛꯑꯦ ꯃꯩ ꯂꯥꯛꯑꯦ ꯍꯥꯏꯅꯔꯅꯤꯕ ꯑꯗꯨꯒ ꯑꯣ ꯂꯥꯛꯑꯕ ꯑꯗꯨꯃꯥꯏꯅ ꯑꯗꯨꯒꯅꯦ ꯃꯩꯁꯦ ꯑꯃꯨꯛꯐꯨꯠ ꯑꯃꯨꯛ ꯃꯨꯠꯈꯤꯗꯣꯏꯅꯦꯕ ꯃꯩꯒ ꯀꯦꯟꯗꯜꯒ ꯃꯨꯟꯊꯠꯅꯔ ꯀꯥꯟꯁꯤꯗ
ꯎꯝ
ꯀꯥꯔꯟ ꯌꯥꯝ ꯇꯥꯏꯗ ꯄꯥꯈꯪ ꯃꯆꯥ ꯉꯥꯎꯁꯟꯅꯕꯗꯩ ꯍꯦꯜꯂꯤ
ꯇꯨꯏꯁꯟ ꯇꯝꯃꯤꯕꯨ ꯅꯨꯄꯤ ꯃꯆꯥꯔꯣ ꯅꯨꯄꯥ ꯃꯆꯥꯔꯣ
ꯑꯣ ꯃꯣꯏ ꯃꯆꯤꯟ ꯃꯅꯥꯎ ꯅꯨꯄꯤ ꯃꯆꯥ ꯑꯃꯥꯒ ꯅꯨꯄꯥ ꯃꯆꯥ ꯑꯃꯥꯒꯅꯤꯗ
ꯑꯣ ꯏꯁ ꯇꯨꯏꯁꯟ ꯊꯤꯟꯕꯖꯤꯗꯁꯨ ꯏꯕꯦꯝꯃꯥ ꯊꯕꯛ ꯑꯃꯥꯅꯤꯍꯦ
ꯃꯥꯅꯦ ꯃꯥꯅꯦ ꯊꯕꯛ ꯑꯃꯅꯦ ꯑꯩꯈꯣꯏ ꯁꯤꯗꯁꯨ ꯑꯃꯥ ꯈꯔ ꯆꯥꯎꯅ ꯇꯧꯕ ꯂꯩꯌꯦ ꯊꯥꯏꯅꯗꯩ ꯇꯧꯔꯛꯄ ꯑꯍꯟ ꯏꯪꯂꯤꯁꯀꯤꯀꯣ ꯃꯣꯏ ꯁꯤꯗꯁꯨ ꯄꯔꯦ ꯑꯗꯨꯝ ꯑꯌꯨꯛꯇꯒꯤ ꯍꯧꯔꯦ ꯄꯔꯦꯡ ꯄꯔꯦꯡ ꯕꯦꯁ ꯅꯥꯏꯔ ꯇꯧꯋꯦ ꯑꯗꯒꯤ ꯃꯃꯥ ꯃꯄꯥꯖꯦ ꯊꯤꯜ ꯂꯥꯛꯑꯅꯤ ꯀꯣ ꯊꯕꯛ ꯑꯃ ꯃꯇꯝꯁꯦ ꯄꯨꯂꯞꯅꯦꯕ ꯃꯥꯡꯗꯣꯏꯁꯦ ꯑꯗꯨꯝ ꯉꯥꯏꯔ ꯑꯗꯨꯝ ꯑꯃꯨꯛ ꯂꯩꯗꯣꯏꯅꯦ
ꯑꯥꯎ
ꯃꯣꯏ ꯑꯉꯥꯡ ꯀꯩꯅꯣ ꯇꯧꯕꯗ ꯑꯍꯟꯁꯨ ꯌꯥꯎꯔꯦꯗꯣ
ꯃꯃꯥ ꯃꯄꯥꯁꯨ ꯂꯥꯏꯔꯤꯛ ꯇꯝꯃꯦ ꯑꯃꯨꯛ ꯍꯟꯅ ꯁ꯭ꯀꯨꯜ ꯀꯥꯕꯗꯅꯤ ꯏꯅꯗꯕ
ꯃꯥ ꯍꯥꯏꯗꯤ ꯇꯨꯏꯁꯟ ꯇꯧꯕꯗꯣ ꯅꯛꯑꯒꯗꯤ ꯐꯕ ꯂꯥꯞꯄꯕꯅꯤꯅ ꯑꯉꯥꯡꯥꯛꯇꯪ ꯊꯥꯗꯣꯛꯄ ꯅꯨꯡꯉꯥꯏꯇꯕꯅꯤꯅ ꯃꯣꯏꯁꯨ ꯌꯥꯎꯔꯛꯑꯅꯤ ꯑꯗꯩ ꯂꯝꯗꯣ ꯂꯥꯞꯄꯕꯅꯤꯅ ꯍꯜꯂꯆꯕꯗꯣ ꯒꯥꯔꯤ ꯊꯥꯎ ꯑꯃꯨꯛ ꯇꯤꯡꯅꯔꯅꯤ ꯑꯗꯨꯏ ꯃꯊꯛꯇ ꯂꯝꯗꯣ ꯈꯔ ꯀꯩꯅꯣ ꯇꯧꯕꯗꯤ ꯊꯤꯜꯂꯨꯔꯒ ꯃꯌꯨꯝꯗ ꯍꯜꯂꯛꯑꯒ ꯒ ꯑꯃꯨꯛ ꯐꯝꯊꯕꯒ ꯆꯠꯄꯩ ꯇꯥꯏꯃꯤꯡ ꯑꯣꯏꯕꯁꯨ ꯑꯃꯨꯛ ꯌꯥꯎꯔꯝꯗꯣꯏꯅꯦꯕ
ꯃꯥꯅꯦ
ꯑꯋꯥꯕ ꯑꯃꯅꯤ ꯇꯧꯅꯔꯤꯁꯤꯡꯁꯦ
ꯃꯥꯅ ꯈꯪꯗ꯭ꯉ ꯃꯥ ꯆꯠꯅꯔꯤꯅꯤ ꯆꯠꯅꯔꯤꯅꯦꯅ ꯎꯝ ꯑꯔꯩꯕ ꯃꯤꯗꯗꯤ ꯐꯕ
ꯎꯝ
ꯂꯩꯇꯕ ꯃꯤꯗꯗꯤ ꯃꯣꯏ ꯇꯨꯏꯁꯟ ꯊꯤꯟꯅꯕ ꯂꯥꯛꯅꯔꯤꯉꯩ ꯗ ꯁꯣꯝꯗ ꯊꯕꯛ ꯁꯨꯗꯕꯤ ꯆꯔꯥ ꯍꯦꯟ ꯇꯥꯝꯅꯤ
ꯎꯝ ꯆꯔꯥ ꯍꯦꯟꯗꯣꯏꯅꯤ
ꯑꯗꯒꯤ ꯁꯕꯖꯦꯛꯅꯦꯅ ꯑꯃꯥꯈꯛꯇ ꯅꯠꯇꯦ ꯑꯃꯥ ꯍꯧꯖꯤꯛꯀꯥꯟ ꯌꯥꯝ ꯁꯥꯊꯤꯁꯦ ꯑꯉꯥꯡꯒꯩꯖꯦ ꯁꯤꯒꯤ ꯍꯦꯕꯤꯠꯁꯦ ꯂꯩꯔꯕꯅꯤꯅ ꯃꯌꯨꯝꯗ ꯂꯥꯏꯔꯤꯛꯁꯨ ꯄꯥꯅꯤꯡꯗ꯭ꯔꯦꯕ
ꯄꯥꯅꯤꯡꯗ꯭ꯔꯦ ꯄꯅꯤꯡ ꯄꯥꯅꯤꯡ ꯄꯥꯅꯤ ꯑ ꯄꯥꯅꯤꯡꯗꯕꯩ ꯋꯥ ꯉꯥꯛ ꯅꯠꯇꯕꯤꯗꯅꯦ ꯃꯣꯏꯗꯁꯨ ꯋꯥꯖꯔꯕꯗꯣ ꯍꯥꯏꯗꯤ ꯉꯟꯇ ꯍꯧ ꯒꯠꯂꯅꯤ ꯇꯨꯏꯁꯟ ꯑꯃꯨꯛ ꯆꯠꯂꯅꯤ ꯏꯁ꯭ꯀꯨꯜ ꯑꯃꯨꯛ ꯆꯠꯂꯅꯤ ꯍꯜꯂꯛꯑꯅꯤ ꯑꯃꯨꯛꯁꯨ ꯇꯨꯏꯁꯟ ꯑꯃꯨꯛ ꯄꯨ ꯇꯧꯕꯁꯨ ꯌꯥꯎꯔꯅꯤ
ꯅꯠꯇꯦꯕ ꯑꯩꯈꯣꯏꯒꯤ ꯌꯨꯝꯗꯅꯦ ꯑ ꯏꯁ꯭ꯀꯨꯜꯗ ꯇꯥꯛꯈꯤꯕꯗꯣ ꯃꯁꯥꯅ ꯄꯥꯔꯒ ꯍꯣꯠꯅꯖꯕꯒꯤ ꯄꯣꯠꯇꯨꯃ ꯌꯥꯎꯍꯜꯂꯛꯇ꯭ꯔꯦꯕ ꯃꯣꯏꯗ ꯑꯣꯖꯥꯅ ꯇꯥꯛꯑ ꯇꯥꯛꯑ ꯄꯤꯔ ꯄꯤꯔꯒ ꯃꯁꯥꯒꯤ ꯀꯣꯛ ꯊꯥꯗꯕꯒꯤ ꯃ ꯃꯇꯝꯗꯣ ꯂꯩꯍꯟꯗ꯭ꯔꯦꯕ ꯑꯗꯨꯅ ꯃꯩꯇꯩ ꯃꯌꯦꯛꯄꯥꯎ ꯇꯨꯏꯁꯟ ꯇꯧꯈꯠꯅꯔꯛꯑꯦ ꯃꯃꯥ ꯂꯣꯟꯗꯨꯕꯥꯎ ꯄꯥꯕ ꯊꯣꯛꯆꯜꯂꯛꯇ꯭ꯔꯦꯕ ꯁꯤ ꯋꯥ ꯂꯣꯏꯔꯗ꯭ꯔꫭ
ꯂꯣꯏꯔꯦ ꯋꯥꯖꯦ ꯂꯣꯏꯁꯜꯂꯛꯑꯕꯅꯤ
ꯑꯈꯣꯏꯅ ꯉꯍꯥꯟꯋꯥꯏ ꯇꯨꯏꯁꯟ ꯇꯝꯃꯛꯄꯗꯗꯤ ꯑꯔꯨ ꯑꯔꯨꯕ ꯁꯕꯖꯦꯛꯇꯨꯗ ꯈꯜꯂ ꯇꯝꯃꯛꯑꯦ ꯃꯅꯤ ꯑꯥꯎ
ꯕ ꯁꯥꯏꯟꯁꯀꯨꯝꯕ
ꯑꯗꯩ ꯁꯣꯁꯦꯜ ꯁꯥꯏꯟꯁꯀꯥꯏꯁꯤꯗꯤ ꯄꯥꯔꯒ ꯑꯗꯨꯝ ꯌꯥꯕ ꯄꯣꯠꯅꯦꯕ
ꯃꯥꯅꯦ ꯃꯥꯅꯦ ꯁꯥꯏꯟꯁꯇꯅ ꯁꯥꯏꯟꯁꯇꯅ ꯃꯣꯏꯒꯤ ꯀꯩꯅꯣꯒꯨꯝꯕ ꯌꯥꯎꯋꯤꯗꯅ ꯐꯤꯖꯤꯛꯁꯀꯨꯝꯕ ꯑꯪꯀ ꯍꯣꯠꯄ ꯈꯣꯠꯄ ꯀꯦꯃꯦꯁꯇ꯭ꯔꯤꯒꯤ ꯈꯤꯇꯪ ꯉꯥꯎꯕ ꯌꯥꯎꯕꯗꯣ ꯑꯗꯨꯗꯨꯒꯤ ꯆꯠꯅꯕꯥꯋꯥꯅꯦꯕ ꯃꯥꯏꯌꯣꯛꯇ ꯀꯩꯁꯨ ꯆꯠꯄꯣꯟꯇꯦꯕ ꯍꯧꯖꯤꯛꯇꯤ ꯑꯁ ꯆꯠ ꯇꯕ ꯂꯩꯇ꯭ꯔꯦꯗ ꯂꯣꯏ ꯆꯠꯂꯦ ꯑꯗꯨꯏ ꯃꯊꯛꯇ ꯌꯦꯡꯉꯣ ꯁꯞꯖꯦꯛꯁꯤꯗꯩꯖꯤꯗ
ꯈꯥꯏ ꯈꯥꯏꯗꯅ ꯏꯁ ꯀꯣꯟꯕꯨ ꯀꯣꯟꯅꯩ ꯃꯣꯏ ꯃꯇꯝ ꯀꯣꯟꯅꯩ
ꯑꯧ ꯋꯥꯕꯨ ꯋꯥꯗꯦ
ꯎꯝ ꯃꯣꯏꯅ ꯆꯠꯂꯤꯕ ꯇꯧꯔꯤꯕꯖꯤꯡꯗꯣ ꯄꯥꯕꯩ ꯃꯇꯝ ꯂꯩꯔꯝꯃꯔꯣꯏ ꯍꯥꯏꯕ ꯌꯨꯝꯗ
ꯑ ꯌꯨꯝ ꯍꯜꯂꯛꯑꯒ ꯄꯣꯞ ꯇꯥꯔꯦ ꯃꯁꯥꯗꯣ
ꯑꯗꯩ ꯅꯣꯡꯉꯥꯟꯕꯩ ꯑꯃꯨꯛ ꯅꯣꯡꯉꯥꯜꯂ ꯄꯥꯗꯧꯗꯨꯁꯨ ꯗꯨ ꯆꯠꯄꯩ ꯑꯃꯨꯛ ꯂꯥꯛꯅꯅꯤ ꯆꯠꯂꯅꯤ ꯑꯅꯧꯕ ꯑꯃꯨꯛ ꯄꯤꯁꯟꯂꯛꯑꯅꯤ
ꯑꯗꯨꯅ ꯈꯪꯗꯦ ꯏꯕꯦꯝꯃ ꯍꯧꯖꯤꯛꯀꯥꯟꯖꯦ ꯑꯝ ꯂꯥꯏꯔꯤꯛ ꯍꯩꯕ ꯌꯥꯝꯃꯟꯗꯅ ꯑ ꯑꯁꯨꯃꯥꯏꯅ ꯃꯦꯠꯇꯅ ꯇꯣꯠꯇꯅ ꯇꯧꯔꯝꯅꯤꯅ ꯂꯥꯏꯔꯤꯛ ꯍꯩꯕꯁꯦ ꯀꯅꯥꯅ ꯍꯩꯅꯣ ꯀꯅꯥꯅ ꯍꯩꯇ꯭ꯔꯤꯅꯣ ꯈꯪꯖꯤꯜꯂꯛꯇ꯭ꯔꯦ ꯏꯃꯥꯟꯗ ꯃꯥꯟꯅꯔꯛꯑꯦꯗꯣ
ꯃꯥꯅꯤ ꯀꯣꯛꯄꯨ ꯄꯣꯛꯈꯥꯏꯗꯅ ꯀꯩꯅꯣ ꯇꯧꯗꯦ
ꯑꯥꯎ ꯊꯥꯏꯅ ꯑꯩꯈꯣꯏ ꯃꯅꯤꯄꯨꯔꯤ ꯒꯥꯏꯁꯦ ꯇꯨꯏꯁꯟ ꯑꯝꯕꯧ ꯇꯧꯔꯛꯇꯦ ꯏꯁ꯭ꯀꯨꯜꯗ ꯑꯣꯖꯥꯅ ꯇꯥꯛꯏꯗꯨ ꯂꯣꯏꯔꯦ ꯑꯗꯨꯒ ꯑꯗꯨꯝ ꯄꯩꯈꯥ ꯊꯥꯔꯛꯑꯦ ꯑꯗꯨꯝ ꯃꯥꯛ ꯋꯥꯡꯅ ꯑꯗꯨꯝ ꯐꯪꯖꯔꯛꯑꯦꯕ
ꯎꯝ
ꯑꯗꯨ ꯈꯪꯗꯦ ꯈꯪꯗꯦ ꯏꯕꯦꯝꯃ ꯍꯧꯖꯤꯛꯀꯥꯟꯗꯤ ꯏꯆꯥꯗꯤ ꯏꯁꯨꯗꯩ ꯉꯥꯗꯅ ꯇꯨꯏꯁꯟ ꯇꯝꯕꯒꯤ ꯄꯣꯠꯁꯤꯃ ꯑꯩ ꯁꯨꯌꯥ ꯌꯥꯅꯤꯡꯗꯦ ꯑꯩ ꯌꯥꯝ
ꯃꯥꯅꯦ ꯍꯣꯏ ꯈꯤꯖꯤꯛ ꯑꯃ ꯇꯝꯕꯗꯤ ꯌꯥꯏꯀꯣ ꯑꯦ ꯉꯥꯏꯍꯥꯛ ꯅꯨꯡ ꯄꯨꯡ ꯍꯥꯏꯗꯤ ꯃꯥꯅ ꯈꯪꯗꯕ ꯈꯣꯠꯇꯕ ꯍꯣꯏ ꯌꯨꯝꯗ ꯃꯃꯥ ꯃꯄꯥ ꯊꯕꯛ ꯏꯪꯈꯥꯡ ꯆꯠꯊꯣꯛꯅꯕ ꯆꯤꯟꯕꯒꯤꯗꯣꯀꯣ ꯍꯥꯏꯐꯦꯠ ꯈꯪꯗꯕ ꯍꯪꯕꯩ ꯑꯃꯈꯛ ꯆꯠꯄ ꯈꯣꯠꯄ ꯑꯗꯨꯗꯤ ꯀꯩꯁꯨ ꯑꯃꯨꯛ ꯀꯥꯏꯗꯦꯕ ꯍꯦꯛꯇ ꯆꯠꯅꯕꯤ ꯑꯣꯏꯅ ꯑꯗꯨ ꯂꯩꯒꯦꯔꯥ ꯂꯩꯔꯣꯏꯔꯥ ꯇꯥꯛꯄꯤꯅꯕ ꯂꯩꯒꯦꯔꯥ ꯂꯩꯔꯣꯏꯔ ꯇꯝꯗ ꯌꯥꯗꯦ ꯃꯤ ꯇꯧꯅꯈ꯭ꯔꯦꯅ ꯍꯦꯛꯇ ꯀꯩꯅꯣꯒꯤ ꯆꯠꯅꯕꯤ ꯑꯣꯏꯅ ꯇꯧꯔꯦꯕ
ꯎꯝ ꯁꯤꯁꯦ ꯑꯩꯈꯣꯏꯒꯤ ꯃꯅꯤꯄꯨꯔ ꯕꯣꯠꯀꯤ ꯀꯩꯅꯣꯅ ꯁꯤꯅꯁꯨ ꯍꯦꯜꯂꯤꯗ ꯃꯤ ꯗꯤꯜꯂꯤ ꯕꯣꯠ ꯑꯁꯣꯝ ꯂꯣꯡꯒꯤ ꯁꯤ ꯕꯤ ꯑꯦꯁ ꯁꯤꯒꯤ ꯇꯧꯔꯤꯁꯦ ꯇꯨꯏꯁꯟ ꯑ ꯑꯃꯐꯧ ꯇꯧꯗꯦ ꯇꯧꯅꯗꯦ
ꯎꯝ ꯀꯩꯁꯨ ꯇꯧꯅꯗꯦ
ꯁꯤꯒꯤ ꯀꯩꯅꯣꯒꯤ ꯁꯤꯁꯨꯗ ꯇꯝꯃꯤꯕ ꯅꯥꯀꯣꯔꯗ ꯇꯝꯃꯤꯕ ꯑꯩ ꯇꯨꯏꯁꯟ ꯀꯌꯥ ꯆꯠꯅ ꯆꯗꯦꯕ ꯑꯩꯈꯣꯏ ꯑꯉꯥꯡꯈꯩ ꯇꯝꯅꯔꯤꯗꯣ ꯃꯦꯇ꯭ꯔꯤꯛ ꯊꯥꯔꯝꯗꯥꯏꯐꯥꯎ ꯇꯨꯏꯁꯟ ꯆꯠꯇꯦ ꯃꯣꯏ
ꯁ꯭ꯀꯨꯜꯗ ꯑꯗꯨꯝ ꯃꯦꯠꯂ ꯇꯧꯔꯦ ꯑꯗꯒꯤ ꯑꯃꯨꯛ ꯈꯪꯗꯦ ꯌꯥꯝ ꯁ꯭ꯀꯨꯜꯗꯁꯨ ꯌꯥꯝ ꯁꯣꯏꯗꯅ ꯍꯥꯏꯗꯤ ꯃꯣꯏ ꯍꯧꯖꯤꯛꯀꯥꯟꯒꯤꯀꯣ ꯄ꯭ꯔꯥꯏꯚꯦꯠꯀꯤꯗꯤ ꯄꯩꯁꯥ ꯃꯣꯏꯒꯤ ꯄꯩꯁꯥ ꯐꯪꯉ ꯂꯣꯏꯔꯦꯅ ꯑꯦꯠꯃꯤꯁꯟꯁꯦ ꯇꯞ ꯇꯥꯏ ꯇꯧꯁꯤꯜꯂꯅꯤ ꯀꯥꯁꯤꯗ ꯆꯟꯕ꯭ꯔꯣ ꯆꯟꯗꯕ꯭ꯔꯣ ꯕꯣꯏꯂꯔ ꯂꯣꯏꯕꯗꯧꯅ ꯒꯦꯠ ꯒꯦꯠ ꯅꯝꯁꯤꯜꯂꯅꯤ
ꯎꯝ
ꯑꯗꯨ ꯍꯥꯏꯗꯤ ꯑꯉꯥꯡꯗꯣ ꯐꯖꯅ ꯃꯁꯥꯒꯤ ꯏꯁꯄꯦꯁꯇꯣ ꯐꯖꯅ ꯐꯪꯉꯒꯐꯧꯇ ꯄꯥꯐꯝ ꯐꯪꯗ꯭ꯔꯕꯅꯤꯅ ꯂꯥꯏꯔꯤꯛꯇꯨ ꯑꯃꯨꯛ ꯀꯃꯥꯏꯅ ꯊꯋꯥꯏ ꯌꯥꯎꯅ ꯑꯃꯨꯛ ꯇꯥꯔꯨꯏꯅꯦ
ꯎꯝ
ꯐꯖꯅ ꯃꯤꯒ ꯌꯥꯝ ꯈꯦꯠꯅꯩꯗ ꯑꯩꯈꯣꯏ ꯁꯨꯃꯥꯏꯅ ꯇꯧꯕꯁꯤꯒ
ꯃꯥꯥꯟ ꯑꯗꯨꯅꯦ ꯑꯉꯥꯡꯁꯦ ꯈꯪꯗꯦ ꯍꯩꯍꯟꯅꯤꯡꯕ꯭ꯔꯥꯕꯨ ꯀꯣꯛ ꯆꯥꯛꯂꯛꯄꯒꯤ ꯐꯤꯕꯝ ꯑꯝꯗ ꯂꯥꯛꯀꯗꯧꯔꯦꯕ
ꯏꯃꯥꯅꯦ ꯂꯣꯏꯔꯛꯄꯗ ꯁꯥꯏꯀ꯭ꯔꯦꯇꯤꯛꯀꯤ ꯗꯣꯛꯇꯔ ꯌꯦꯡꯅꯕꯤ ꯐꯤꯕꯝꯅꯤ
ꯑꯗꯣ ꯍꯧꯖꯤꯛꯀꯥꯟ ꯌꯥꯝ ꯇꯧꯔꯤꯅꯤ ꯑꯉꯥꯡꯈꯩꯁꯦ ꯂꯥꯏꯔꯤꯛ ꯃꯦꯇ꯭ꯔꯤꯛ ꯇꯨꯌꯦꯜꯞ ꯂꯣꯏꯔꯒꯅꯦ ꯀꯣꯛ ꯕꯦꯔꯥ ꯂꯥꯛꯑ ꯀꯣꯛ ꯕꯤꯦꯔꯥꯜ ꯂꯥꯛꯑꯦꯅ ꯀꯥꯎꯟꯁꯤꯂꯤꯡ ꯌꯥꯝꯅ ꯆꯠꯅꯔꯤꯁꯦ ꯑꯉꯥꯡ ꯌꯥꯝ ꯆꯠꯈ꯭ꯔꯖꯥꯠꯅꯤ ꯀꯥꯎꯟꯁꯤꯂꯤꯡ ꯍꯧꯖꯤꯛ ꯑꯗꯣ
ꯆꯠꯇꯕꯁꯨ ꯌꯥꯗ꯭ꯔꯕ
ꯑꯥꯎ
ꯍꯥꯏꯗꯤ ꯆꯥꯛꯕꯅꯤꯅ ꯆꯠꯂꯨꯛꯇ꯭ꯔꯕꯤ ꯂꯩꯔꯗꯤ ꯑꯃꯨꯛ ꯍꯪ ꯆꯥꯛꯁꯟꯗꯣꯏꯅꯦꯕ
ꯎꯝ ꯍꯣꯏ ꯍꯣꯏ ꯐꯔꯦ ꯐꯔꯦ ꯑꯗꯨꯗꯤ ꯑꯉꯥꯡ ꯇꯨꯏꯁꯟꯗꯣ ꯇꯧꯔꯣ ꯍꯣꯔꯦꯟ ꯃꯇꯝ ꯍꯥꯡꯉ ꯀꯥꯟꯗ ꯑꯃꯨꯛ ꯇꯧꯔꯛꯑꯒꯦ
ꯑꯥ ꯍꯣꯏ ꯍꯣꯏ
ꯎꯝ ꯊꯝꯃꯦ ꯊꯝꯃꯦ
ꯌꯥꯝꯅ ꯐꯨꯊꯔꯛꯑꯅꯤ ꯑꯗꯩꯗꯤ ꯑꯩꯅ ꯑꯗꯨꯁ ꯑꯩꯅ ꯐꯖꯅ ꯏꯌꯨ ꯍꯥꯏꯕ ꯅꯠꯇ꯭ꯔꯥ ꯍꯦ ꯔꯥꯏꯇꯤꯡꯁꯦ ꯌꯦꯡꯉꯣ ꯁꯤ ꯃꯨꯊꯠꯂꯣ ꯑꯣꯕꯔ ꯔꯥꯏꯇꯤꯡ ꯇꯧꯔꯦ